ꯃꯔꯨ ꯑꯩꯅ ꯉꯥꯡꯂꯤꯕ ꯁꯤꯁꯤꯡꯦ ꯁꯁꯤꯡꯉꯦ ꯁꯁꯤꯡꯉꯦ ꯇꯥꯕꯤꯕꯅ ꯇꯣꯔ
ꯌꯥꯝ ꯐꯖꯅ ꯁꯦꯡꯅ ꯇꯥꯖꯩ ꯍꯥꯏꯇꯥꯔꯦ ꯃꯔꯨꯞꯀꯣ ꯑꯩ ꯑꯩꯅ ꯉꯥꯡꯕꯁꯤꯗꯤ ꯐꯖꯅ ꯇꯥꯕꯤꯕ꯭ꯔꯥ
ꯑꯦ ꯆꯥꯃꯗ ꯆꯥꯃꯒ ꯃꯥꯇꯦ ꯁꯉ ꯇꯦ ꯃ ꯁꯨꯝꯗꯧꯕꯅꯤ ꯃꯌꯥꯝꯅ ꯍꯪꯅꯕꯒꯤ ꯍꯪꯅꯕ ꯑꯩꯁꯨ ꯑꯗꯨꯝ ꯍꯪꯅꯒꯦ ꯑꯗꯨꯝ ꯍꯪꯅꯗꯨꯅꯁꯨ ꯂꯥꯛꯏ ꯆꯥꯛ ꯏꯁꯤꯡꯅꯗꯤ ꯑꯗꯨꯒ ꯀꯃꯥꯏꯅ ꯇꯧꯋꯦ ꯍꯥꯏꯗꯤ ꯆꯥꯛ ꯏꯁꯤꯡ ꯆꯕꯤꯔꯕ
ꯆꯥꯛꯁꯦ ꯉꯔꯥꯡꯒꯤ ꯑꯣꯏꯗꯣꯏꯔꯥ ꯃꯔꯨꯞ ꯉꯁꯤꯒꯤ ꯑꯣꯏꯗꯣꯏꯔꯥ
ꯎꯝ ꯑꯥ ꯑꯣ ꯁꯣꯗꯧꯕ ꯑꯣ ꯁꯨꯝꯗꯧꯕꯅꯤ ꯉꯔꯥꯡ ꯅꯨꯡꯗꯥꯡꯒꯤ ꯆꯥꯛꯁꯨ ꯑꯗꯨꯝ ꯏꯅꯕꯤꯔꯕ꯭ꯔꯥ ꯅꯠꯇ꯭ꯔꯒ ꯎꯔꯒ ꯄꯨꯁꯦꯅꯤꯗ ꯆꯗꯤꯒ ꯀ
ꯃꯔꯨꯞ ꯆꯥꯛꯁꯤ
ꯎꯝ ꯎꯝ ꯎꯝ
ꯆꯥꯛꯁꯤ ꯎꯗꯤ ꯎꯖꯩ ꯃꯔꯝꯗꯤ ꯑꯗꯨꯝ ꯎꯗꯨꯅꯁꯨ ꯂꯩ ꯍꯥꯏꯇꯥꯔꯦ ꯑꯩ ꯍꯥꯏꯗꯤ ꯆꯥꯛꯁꯤ ꯁꯤꯡꯗꯗꯧꯅ ꯈꯤꯜꯂꯦ ꯍꯥꯏꯇꯥꯔꯦꯀꯣ ꯑꯗꯨꯅ ꯑꯥ ꯑꯗꯨ ꯅꯨꯡꯇꯤꯒꯤꯨꯁꯤ ꯄꯦꯟ ꯄꯦꯟꯅ ꯎꯏ ꯍꯥꯏꯇꯥꯔꯦ ꯃꯔꯨꯞꯛꯇꯤ ꯎꯅꯕꯤꯔꯕ꯭ꯔꯥ ꯀꯃꯥꯏꯅ ꯇꯧꯏꯤ
ꯎ ꯑ ꯑꯩꯁꯨ ꯉꯔꯥꯡꯒꯤꯗꯤ ꯎꯅꯈ꯭ꯔꯦ ꯑꯗꯣ ꯃꯔꯨꯞ ꯎꯅꯕ ꯃꯇꯝꯗꯨꯗ ꯏꯟꯖꯥꯡ ꯍꯥꯏꯗꯧ ꯏꯟꯁꯥꯡꯗꯨꯗꯤ ꯀꯔꯤ ꯃꯆꯦꯜꯗ ꯑꯣꯏꯅ ꯏꯕꯤꯔꯤꯕꯒꯦ ꯍꯥꯏꯕꯗꯤ ꯊꯥꯎꯒꯨꯝꯕ ꯀꯩꯒꯨꯝꯕ ꯉꯧꯕ ꯃꯇꯝ ꯦꯜꯂꯥ ꯅꯠꯇ꯭ꯔꯒꯅ ꯑꯆꯝꯕꯅ ꯇꯦꯜꯂ ꯎꯕꯤꯌ
ꯑꯣ ꯏꯟꯁꯥꯡꯁꯤ ꯊꯥꯎꯕꯨꯗꯤ ꯆꯥꯖꯗ꯭ꯔꯦ ꯑꯗꯣ ꯃꯁꯤꯁꯦ ꯊꯥꯎ ꯆꯥꯗ꯭ꯔꯦ ꯑꯣꯛ ꯑꯣꯏꯅ ꯐꯨꯠꯂꯒ ꯐꯖꯅ ꯆꯥꯖꯔꯦ ꯃꯔ ꯃꯔꯨ ꯑꯣꯏꯏꯗꯤ ꯀꯩ ꯆꯥꯕꯤ
ꯃꯔꯨꯞ ꯑꯩꯁꯨ ꯉꯁꯤꯗꯤ ꯀꯩꯒꯨꯝꯕ ꯑꯆꯝꯕ ꯌꯦꯟ ꯑꯃ ꯀꯩ ꯑꯃ ꯀꯥꯎꯕ ꯀꯥꯎꯕ ꯐꯥꯎ ꯁꯇ ꯑ ꯃꯔꯨꯞ ꯁꯣꯟꯗꯎꯅꯤ ꯃꯔꯨꯞꯁꯨ ꯍꯧꯖꯤꯛꯁꯤꯗꯤ ꯀꯩꯀꯩ ꯍꯥꯏꯗꯤ ꯑꯗꯨꯝ ꯃꯤ ꯑꯃ ꯑꯣꯏꯔꯒ ꯂꯩꯕꯤꯔ ꯀꯣꯊꯕꯨ ꯂꯩꯃ ꯇ
ꯃꯔꯨꯑꯣꯏꯁꯤ ꯑꯩ ꯃꯤꯔꯦꯝꯃꯨꯛꯇꯤ ꯑꯣꯏꯔꯒꯁꯨ ꯑꯩꯈꯣꯏ ꯑꯣꯏꯗꯤ ꯃꯨꯛꯁꯨ ꯍꯥꯏꯕ ꯌꯥꯏ ꯍꯥꯏ ꯍꯥꯏꯇꯥꯔꯦ ꯃꯔ ꯑꯩꯁꯦ ꯁꯨꯝ ꯄꯩꯁꯥ ꯇꯥꯟꯕꯒꯤ ꯀꯩꯅꯣꯗ ꯑꯩꯁꯦ ꯑꯍꯤꯡ ꯅꯣꯡꯌꯥꯏꯁꯤꯗ ꯇꯨꯝꯅꯤ ꯇꯨꯝꯃꯣꯏ ꯈꯪꯗꯕꯤꯦ ꯑꯩꯁꯦ ꯃꯄꯥꯟꯗ ꯀꯥꯡ ꯊꯥꯛꯆꯗꯦ ꯍꯥꯏꯇꯥꯔꯦꯨꯞ ꯃꯗꯨꯨꯞ ꯇꯤꯀꯦꯠ ꯇꯧꯔꯝꯃꯤꯅ
ꯑꯦ ꯌꯥꯝꯅ ꯊꯃꯣꯏ ꯆꯥꯎꯕꯤꯕ ꯃꯔꯝꯅꯦ ꯀꯥꯡꯒꯤ ꯃꯁꯤꯡꯆꯤꯟꯖꯥꯛ ꯊꯥꯛꯄꯤꯕ ꯍꯥꯏꯕꯁꯤ ꯀꯅꯥꯝꯇꯅ ꯇꯕ ꯉꯝꯗꯕ ꯉꯁꯤ ꯐꯥꯎꯕꯗ ꯑꯩꯈꯣꯏ ꯀꯠꯊꯣꯛꯄꯗꯕꯝ ꯆꯠꯅ ꯆꯠꯅꯕ ꯑꯩꯈꯣꯏꯒꯤ ꯑꯗꯨꯒꯨꯝꯂꯕ ꯂꯩꯕꯤꯔꯝꯂꯤꯕ ꯃꯥꯂꯦꯝ ꯑꯁꯤꯒꯤ ꯍꯦꯔꯣ ꯀꯌꯥꯅꯕꯨ ꯇꯧꯕ ꯉꯝꯈꯤꯗꯕ ꯊꯕꯛꯅꯦ ꯃꯔꯝꯗ ꯇꯥꯈꯠꯈꯤꯕꯗꯣ ꯑꯗꯨꯛꯀꯤ ꯃꯇꯤꯛ ꯐꯔꯕ ꯃꯈꯜꯒꯤ ꯊꯕꯛꯅꯤ ꯃꯁꯤꯒꯤꯗꯃꯛꯇꯁꯨ ꯑꯩꯈꯣꯏ ꯂꯩꯀꯥꯏ ꯂꯩꯀꯥꯏ ꯆꯠꯇꯨꯅ ꯑꯩꯈꯣꯏꯒꯤ ꯎꯄꯥ ꯀꯌꯥꯀꯤꯁꯤ ꯍꯥꯏꯗꯤ ꯃꯣꯏꯁꯨ ꯍꯤꯡꯖꯔꯤꯕꯅꯤꯅꯀꯣ ꯃꯔꯨꯞ ꯑꯩꯁꯦ ꯑ ꯗꯧꯔꯤ ꯑꯩ ꯂꯥꯏ ꯑꯃꯈꯛ ꯌꯦꯛꯆꯔꯝꯕꯅꯤ ꯅꯨꯄꯤ ꯑꯃꯒꯤ ꯁꯛꯇꯝꯗ ꯑꯩ ꯂꯣꯏꯔꯒꯁꯨ ꯃꯔꯨꯞꯄ ꯎꯆꯔꯛꯀꯦ ꯅꯨꯄꯤꯁꯤꯦ ꯌꯥꯝ ꯐꯖꯔꯦꯅ ꯈꯂꯦ ꯑꯩꯅ ꯏꯆꯟꯟꯅꯨꯄꯤ ꯑꯃꯒꯤꯗ ꯛꯇ ꯃꯣꯏꯒꯤ ꯀꯥꯂꯦꯟ ꯆꯤꯄꯤꯤ ꯊꯥꯕꯒꯤ ꯑ ꯃꯥꯁꯦ ꯂꯥꯏ ꯂꯥꯏ ꯎꯛꯇꯩ ꯀ꯭ꯂꯥꯁ ꯌꯥꯎꯋꯦꯕꯀꯣ ꯑꯩꯈꯣꯏꯅ ꯍꯥꯟꯅ ꯇꯝꯃꯛꯄ ꯏꯁꯀꯜꯗꯨ ꯇꯝꯃꯤ ꯑꯗꯨꯅ ꯃꯥꯒꯤ ꯂꯥꯏ ꯌꯦꯛꯄꯒꯤ ꯑꯣꯖꯥꯗꯣ ꯑꯩꯒꯤꯁꯨ ꯄꯨꯤꯜꯂꯦ ꯍꯥꯏꯁ ꯃꯗꯨꯒꯤ ꯂꯥꯏ ꯌꯦꯛꯄꯒꯤ ꯑꯣꯖꯥꯗꯣ ꯑꯌꯥꯝꯅꯗꯤ ꯍꯩꯔꯒ ꯑꯩꯈꯣꯏꯒꯤ ꯎ ꯑꯃꯣꯝ ꯑꯣꯏꯕ ꯌꯥꯗꯕ ꯑꯗꯨꯒꯨꯝꯕ ꯃꯈ ꯈꯜꯂꯝꯒꯤ ꯑꯣꯖꯥꯅꯤ ꯁ꯭ꯀꯨꯜ ꯑꯅꯤꯒꯤ ꯍꯥꯏꯖꯔꯨꯔꯒꯗꯤ ꯍꯥꯏꯗꯤ ꯀꯩꯅꯣ ꯌꯥꯝ ꯀꯟꯅ ꯍꯥꯏꯗꯤ ꯆꯠꯂꯤꯕꯅꯤꯅꯅ ꯑꯗꯨꯒꯨꯝꯕ ꯃꯈꯜꯒꯤ ꯑꯣꯖꯥꯅꯦ ꯑꯗꯣ ꯂꯥꯏ ꯌꯦꯛꯄꯗꯤ ꯌꯥꯝꯅ ꯍꯩ ꯇꯧꯔꯤꯒꯁꯨ ꯄꯤ ꯅꯍꯥꯗꯗꯤ ꯈꯤꯇꯪ ꯆꯣꯛꯀꯦ ꯊꯝꯖꯒꯦ ꯑꯗꯨꯗꯨꯅ ꯑꯩꯒꯤ ꯃꯥꯒꯤꯗꯃꯛꯇ ꯈꯜꯂꯒ ꯑꯩꯅ ꯑꯣꯖꯥꯗꯨꯗ ꯄꯤꯗꯣꯏꯅꯤꯗꯅ ꯃꯆ ꯅꯨꯨꯄꯤꯁꯤꯅ ꯑꯗꯨꯗꯨꯅ ꯑꯣꯖꯥꯗꯨꯒꯤꯗꯃꯛꯇ ꯐꯜꯂꯒ ꯑꯩꯅ ꯅꯨꯄꯤ ꯌꯦꯞꯆꯕꯅꯤ ꯇꯧꯋ ꯅꯨꯄꯤ ꯁꯤ ꯑꯒꯤ ꯃꯪꯂꯥꯟꯗ ꯎꯈꯤꯕ ꯅꯨꯄꯤ ꯑꯃꯈꯛꯅꯤ ꯑꯗꯣ ꯑꯩ ꯁꯤ ꯌꯦꯛꯑꯕ ꯄꯗꯤ ꯄꯤꯅꯤꯡꯗꯦ ꯑꯗꯨꯕꯨ ꯑꯩꯅ ꯍꯧ ꯋꯥꯈꯜꯗꯨꯗ ꯑꯩꯁ ꯂꯥꯏ ꯌꯦꯛꯄ ꯊꯥꯗꯣꯛꯀꯦ ꯑꯩ ꯑ ꯑꯍꯨꯝ ꯁ ꯀꯦꯁꯗꯤ ꯄꯔꯦ ꯑꯗꯨ ꯂ ꯑꯩꯅ ꯂꯥꯏ ꯌꯦꯛꯕ ꯊꯥꯗꯣꯛꯄꯁꯤꯒꯤ ꯃꯔꯝ ꯑꯃ ꯂꯩ ꯑꯩꯅ ꯄꯥꯝꯖꯕ ꯎ ꯋꯥꯔꯤ ꯈꯣꯏꯗꯥꯖꯁꯦ ꯑꯩꯅ ꯃꯇꯝꯁꯤꯗ ꯈꯪꯗꯕ ꯍꯥꯏꯇꯥꯔꯦ ꯁꯤ ꯇꯧ ꯇꯥꯔꯒꯗꯤ ꯃꯉꯣꯟꯗ ꯐꯠꯇꯕ ꯊꯂꯛꯀꯅꯤ ꯑꯗꯨꯒ ꯃꯁꯤꯡ ꯃꯗꯨꯒꯤ ꯃꯇꯨꯡ ꯇꯥꯕꯗ ꯈꯪꯉꯛꯄꯅꯤ ꯑꯩꯅ ꯌꯥꯝ ꯄꯥꯝꯖꯕ ꯃꯤꯁꯔꯗ ꯑꯩꯅ ꯂꯥꯏ ꯑꯣꯏꯅ ꯑꯣꯏꯅ ꯌꯦꯛꯑꯒ ꯈꯨꯗꯣꯜ ꯄꯤꯔꯨꯕ ꯍꯥꯏꯇꯥꯔꯦ ꯑꯗꯣ ꯃꯥꯅꯁꯨ ꯈꯨꯗꯣꯜ ꯄꯤꯔꯛꯇ ꯃꯥꯁꯤ ꯂꯥꯏ ꯌꯦꯛꯇꯄ ꯌꯥꯝ ꯄꯥꯝꯖꯩ ꯑꯩꯒꯤ ꯂꯥꯏ ꯌꯦꯛꯛꯇ ꯌꯥꯝ ꯄꯥꯝꯃꯦ ꯑ ꯑꯗꯨ ꯃꯥꯏ ꯇꯥꯟꯅꯕ ꯂꯥꯏ ꯌꯦꯛꯄꯒꯤ ꯃꯍꯩ ꯇꯥꯟꯅꯕ ꯍꯥꯏꯇꯥꯥꯔꯦꯅꯦ ꯃꯍꯩ ꯂꯣꯏꯁꯪꯁꯤꯒꯤ ꯆꯠꯄꯗ ꯑꯩꯈꯣꯏꯒꯤ ꯑꯗꯨꯝ ꯌꯥꯎꯖꯔꯛꯑꯦ ꯑꯗꯨꯝ ꯀꯩꯀꯩꯁꯨ ꯑꯗꯨꯝ ꯂꯧꯕ ꯉꯝꯖꯔꯦ ꯍꯥꯏꯗꯤ ꯃꯀꯣꯛꯃꯛ ꯑꯣꯏꯗ꯭ꯔꯒꯁꯨ ꯑꯅꯤꯁꯨꯕ ꯑꯍꯁꯨꯕ ꯑꯗꯨꯝ ꯂꯧꯕ ꯉ ꯖꯦ ꯃꯀꯣꯛꯇꯨꯗꯤ ꯑꯩꯈꯣꯏꯒꯤ ꯁ꯭ꯀꯨꯜꯗ ꯏꯃꯥꯟꯅꯕ ꯑꯉꯥꯎꯕ ꯑꯃ ꯂꯩ ꯍꯥꯏꯗꯤ ꯃꯤꯅ ꯌꯦꯛꯄ ꯃꯥꯟꯗꯕ ꯃꯥꯅꯤꯣꯏ ꯃꯥꯅ ꯂꯧꯒ ꯍꯥꯏꯇꯥꯔꯦꯅꯦꯗꯣ ꯑꯗꯨꯃꯥꯏꯅ ꯇꯧꯋꯦ ꯑꯗꯨꯒ ꯑꯩꯅ ꯑꯗꯨꯒꯤ ꯎꯕꯗꯒꯤ ꯑꯣꯏ ꯁꯦ ꯃꯥꯁꯦ ꯔꯝꯅꯒ꯭ꯔꯔꯤ ꯍꯥꯏ ꯇꯔꯦ ꯑꯗꯨꯅ ꯑꯗꯨꯒꯤ ꯅꯨꯃꯤꯠꯇꯨꯗꯒꯤ ꯑꯗꯨꯒꯤ ꯃꯇꯝꯗꯨꯗꯒꯤ ꯑꯩꯁꯦ ꯂꯥꯏ ꯌꯦꯛꯆꯔꯛꯇꯕꯅꯤ ꯑꯗꯨꯕꯨ ꯉꯁꯤꯗꯤ ꯏꯆꯟꯅꯨꯄꯤꯁꯤꯅ ꯌꯦ ꯄꯤꯗꯕ ꯌꯥꯗꯦ ꯍ ꯀ ꯌꯦꯁ ꯑꯗꯨ ꯂꯜ ꯑꯩꯅ ꯃꯉꯗ ꯎꯈꯤꯕ ꯁꯛꯇꯝ ꯑꯃꯈꯛꯇꯪꯅꯤꯆ ꯑꯗꯨ ꯂꯥꯏ ꯌꯦꯛꯄꯒꯤ ꯍꯤꯔꯝꯁꯤꯗꯗꯤ ꯀꯔꯤ ꯀꯔꯤ ꯍꯥꯏꯗꯤ ꯂꯥꯏꯁꯤ ꯑꯗꯨꯝ ꯌꯦꯛꯄꯤꯕ ꯑꯉꯥꯡ ꯑꯣꯏꯔꯤꯉꯩꯗ ꯆꯥꯒꯨꯝꯕ ꯀꯩꯒꯨꯝꯕ ꯌꯦꯛꯂꯦ ꯍꯥꯏꯅꯗꯤ ꯇꯥꯖꯈꯤꯗ ꯍꯧꯖꯤꯛꯛꯇꯤ ꯌꯦꯛ ꯄꯤꯔꯤꯕ꯭ꯔꯥ ꯌꯣꯛꯄ ꯉꯝꯕꯤ ꯑꯉꯥꯡ ꯑꯣꯏꯉꯩꯗꯗꯤ ꯀꯔꯤ ꯀꯔꯤ ꯂꯥꯏ ꯌꯦꯛꯇꯗꯤ ꯊꯥ꯭ꯔꯥ ꯈꯔꯅ ꯄꯥꯏꯕꯤꯔꯛꯄꯗ ꯆꯠꯂꯛꯄꯗꯛꯛꯇꯗ ꯊꯝꯕꯤ ꯑ
ꯁꯨꯞ ꯂꯥꯏ ꯌꯦꯛꯄꯒꯤ ꯃꯇꯥꯡꯁꯤ ꯑꯩꯁꯤ ꯐꯖꯕꯗꯤ ꯌꯦꯦꯜꯂꯛꯇꯕ ꯀꯥꯔꯟ ꯇꯨꯔꯟ ꯃ ꯌꯥꯝ ꯌꯦꯦꯜꯂꯛꯄ ꯍꯥꯏꯇꯥꯔꯦ ꯑꯗꯨ ꯃꯤꯒꯤ ꯕꯣꯏ ꯃꯅꯤꯡꯗꯒ ꯌꯥꯎꯕ ꯕꯦꯟ ꯇꯦꯟꯒꯨꯝꯕ ꯁꯥꯃꯨꯒꯨꯝꯕ ꯑꯗꯒꯤ ꯁꯣꯇꯥꯕꯤꯟꯒꯨꯝꯕ ꯀꯥꯂꯤꯌꯥꯒꯨꯝꯕ ꯑꯗꯒꯤ ꯏꯁꯄꯥꯏꯔꯃꯦꯟꯒꯨꯝꯕꯒꯗꯤ ꯐꯖꯅ ꯌꯦꯛꯂꯛꯑꯦ ꯃꯔꯨꯞ ꯑꯩꯁꯦ ꯂꯥꯏ ꯌꯦꯛꯃꯟꯗꯅ ꯑꯣꯖꯥ ꯅ ꯐꯨꯔꯛꯏ ꯃꯤꯁꯛ ꯑꯃꯅꯤ ꯍꯥꯏꯗꯤ ꯌꯦꯡꯉꯁꯨ ꯃꯗꯨ ꯑꯩꯈꯣꯏ ꯆꯦꯁꯤꯦ ꯄꯪꯁꯦꯗ ꯁꯦꯒꯥꯏꯔꯒ ꯄꯪ ꯏꯛꯇ ꯄꯪꯂꯪꯒ ꯂꯪꯊꯣꯛꯄ ꯄ ꯍꯥꯏꯇꯥꯔꯦꯀꯣ ꯃꯔꯨꯞ ꯑꯉꯥꯡ ꯑꯣꯏꯔꯤꯉꯩꯗꯒꯤ ꯍꯧꯁꯤ ꯃꯔꯨꯞ ꯂꯥꯏꯔꯤꯛꯛꯇ ꯑꯗꯨꯝ ꯐꯖꯔꯤ ꯑꯗꯨꯕꯨ ꯃꯊꯣꯟꯗꯤ ꯀꯌꯥꯁꯨ ꯍꯥꯏꯇꯦ ꯍꯥꯏꯇꯥꯔꯦ ꯃꯣꯏ ꯀꯣ ꯑꯣꯖꯥꯒ ꯅꯥ ꯂꯩꯃꯟꯕꯗ ꯁꯦ ꯁꯥꯡ ꯃꯥꯟꯗ꯭ꯔꯦ ꯍꯧꯖꯤꯛ
ꯑ ꯍꯣ ꯑꯣꯀꯦ ꯃꯔꯨꯞꯁꯤꯦ ꯀꯩꯅꯣꯅꯦ ꯑꯩ ꯁꯨꯝ ꯈꯟꯖꯕꯗ ꯑꯉꯥꯡ ꯑꯣꯏꯔꯤꯉꯩꯗ ꯑꯗꯨꯛꯀꯤ ꯃꯇꯤꯛ ꯃꯣꯡ ꯆꯥꯔꯛꯄ ꯑꯗꯨꯛꯀꯤ ꯃꯇꯤꯛ ꯒ꯭ꯌꯥꯟ ꯇꯥꯔꯛꯄ ꯃꯔꯨꯞ ꯑꯃ ꯑꯣꯏꯔꯛꯄ ꯆꯡꯒꯅꯤ ꯍꯥꯏꯗꯅ ꯑꯩꯗꯤ ꯌꯥꯝ ꯊꯤꯅ ꯆꯥꯎꯅ ꯊꯥꯖꯕꯅꯤ ꯑꯣ ꯃꯁꯤ ꯌꯥꯝ ꯊꯤꯅ ꯈꯖꯤꯛ ꯈꯔꯇꯤ ꯐꯥꯖꯕ ꯅꯠꯇꯦ ꯃꯔ ꯑꯩꯅ ꯊꯝꯖꯔꯤꯁꯦ ꯍꯧꯖꯤꯛ ꯊꯥꯖꯕꯗꯤ ꯌꯥꯝ ꯊꯤꯅ ꯆꯥꯎꯅ ꯊꯥꯖꯕ ꯑꯦ ꯊꯥꯖꯕ ꯍꯥꯏꯕꯨ ꯑꯩꯈꯣꯏꯒꯤ ꯑꯁ ꯆꯥꯝꯃꯗ ꯆꯥꯝꯃ ꯌꯥꯡꯈꯩ ꯊꯥꯗꯔꯦ ꯑꯗꯣ ꯂꯥꯏ ꯌꯦꯛꯄꯁꯦ ꯑꯗꯨꯝ ꯑꯗꯨꯛꯀꯤ ꯃꯇꯤꯛ ꯍꯩꯕꯤꯅ ꯇꯥꯛꯄꯅꯤꯀꯣ ꯃꯔꯨꯞꯀꯤ ꯋꯥ ꯁꯉ ꯇꯥꯅ ꯑꯗꯨꯗꯤ ꯂ ꯄꯗꯔ ꯍꯧꯖꯤꯛ ꯍꯧꯖꯤꯛꯇꯤ ꯑꯩꯈꯣꯏꯒꯤ ꯂꯥꯏ ꯌꯦꯛꯄꯒ ꯁꯤ ꯌꯦꯛꯑꯔꯣꯏꯅ ꯈꯟꯕ꯭ꯔ ꯑꯗꯨꯒ ꯇꯝꯒꯤꯁꯦ ꯍꯧꯖꯤꯛꯁꯦ ꯍꯩꯅ ꯪ ꯀꯥꯏꯅ ꯈꯜꯂꯛꯄꯒ ꯈꯣꯠꯄꯤ ꯌꯥꯥꯎꯗ꯭ꯔꯁꯨꯅꯦ ꯑꯅ ꯍꯥꯏꯅꯤꯡꯦ ꯍꯥꯏꯗꯤ ꯃꯁꯤꯗꯤ ꯃꯇꯥꯡ ꯃꯇꯥꯡ ꯍꯥꯏꯗꯤꯗꯤ ꯂꯦꯟꯗꯨꯗ ꯌꯦꯛꯅꯕ ꯄꯣꯠꯁꯨ ꯌꯥꯏꯗꯕꯀꯣ ꯑꯗꯨꯒꯨꯝꯕ ꯃꯈꯜ ꯑꯃꯅꯤ ꯎꯝ ꯍꯥꯏꯗꯤ ꯋꯥꯈꯜ ꯅꯨꯡꯉꯥꯏꯇꯕ ꯈꯣꯠꯄꯗꯗꯒꯤ ꯌꯥꯝ ꯊꯤꯅ ꯂꯥꯞꯅ ꯊꯝꯕ ꯌꯥꯕ ꯃꯈꯜ ꯑꯃꯅꯤ ꯍꯥꯏꯖꯕ ꯇꯥꯔꯦꯅꯦ ꯑꯗꯨ ꯊꯦꯇꯤ ꯀꯗꯤ ꯂꯩ ꯍꯥꯏꯗꯤ
ꯃꯔꯨꯞ ꯂꯥꯏ ꯌꯦꯛꯄꯒꯤ ꯃꯇꯥꯡꯁꯦ ꯁꯨꯝ ꯄꯜꯂꯛꯄꯗ ꯑꯩꯁꯦ ꯋꯥꯈꯜ ꯅꯨꯡꯉꯥꯏꯇꯕ ꯀꯔꯤꯒꯨꯝꯕ ꯑꯃꯁꯨꯡ ꯅꯤꯡꯁꯤꯡꯉꯛꯄ ꯃꯔꯨꯞ
ꯑꯣꯏꯁꯤ ꯍꯣꯏ ꯀꯥꯔꯟꯕꯨꯗꯤ ꯑꯗꯨꯝ ꯇꯧꯖꯔꯦ ꯑꯗꯨꯕꯨ ꯑꯩ ꯊꯃꯣꯏ ꯌꯥꯝꯅ
ꯑꯩꯈꯣꯏ ꯑꯄꯤꯛꯄ ꯅꯠꯇꯕ ꯑꯩꯈꯣꯏꯒꯤ ꯊꯝꯃꯣꯏꯁꯤ ꯌꯥꯝꯅ ꯄꯦꯠꯀꯟꯕ ꯃꯤꯑꯣꯏ ꯑꯃꯅꯤ ꯍꯥꯏꯗꯤ ꯊꯋꯥꯏ ꯅꯨꯡꯉꯥꯏ ꯉꯥꯏꯒꯟꯅꯕꯁꯦ ꯌꯥꯝ ꯊꯨꯕ ꯍꯥꯏꯇꯥꯔꯦ ꯃꯔꯨꯞ
ꯑꯗꯣ ꯑꯩꯁꯦ ꯃꯔꯨꯞ ꯑꯣꯏꯅ ꯂꯥꯏ ꯄꯜꯂꯛꯄꯁꯤ ꯎꯕꯗ ꯑꯩꯒꯤ ꯐꯂꯥꯡꯅ ꯊꯦꯜꯂꯤꯕ ꯂꯥꯏ ꯑꯁꯤ ꯁꯨꯝ ꯎꯖꯔꯛꯄꯅꯦ ꯃꯔꯨꯞ ꯄꯨꯛꯅꯤꯡꯁꯦ ꯁꯨꯝ ꯅꯨꯡꯁꯤꯔꯛꯄ ꯍꯥꯏꯇꯥꯔꯦꯒ ꯃꯔꯨꯞ ꯃꯔꯨꯞ ꯀꯩꯃꯥꯏꯅ ꯇꯧꯒꯦꯗ ꯂꯥꯏ ꯌꯦꯛꯄꯁꯤ ꯇꯁꯦꯡꯅ ꯑꯩꯅ ꯀꯅꯥꯒꯨꯝꯕꯤ ꯑꯃꯗ ꯇꯥꯡꯍꯟꯖꯔꯝꯕꯅꯤ ꯃꯥꯅꯁꯨ ꯑꯩꯕꯨ ꯑꯗꯨꯛꯀꯤ ꯃꯇꯤꯛ ꯑꯩꯈꯣꯏ ꯈꯟꯕꯤꯕ ꯃꯤꯁꯛ ꯑꯃꯅꯤ ꯃꯥꯅ ꯂꯥꯏ ꯌꯦꯛꯄꯁꯤ ꯊꯋꯥꯏ ꯌꯥꯎꯅ ꯇꯥꯛꯄꯤ ꯑꯩ ꯃꯤ ꯅꯨꯄꯤꯒꯨꯝꯕꯒꯤ ꯃꯃꯥꯏ ꯌꯦꯛꯄ ꯍꯩ ꯂꯦꯡꯁꯤꯨꯝ ꯐꯥꯎꯗꯤ
ꯎꯝ ꯌꯥꯝꯠ ꯆꯕꯅꯤ
ꯑꯩꯅ ꯌꯦꯛꯄꯗ ꯁꯣꯏꯔꯤꯕꯁꯦ ꯑꯗꯨ ꯑꯩꯈꯣꯏꯒꯤ ꯀꯩꯅꯣꯒꯤ ꯃꯇꯥꯡꯁꯦ ꯑꯩꯈꯣꯏꯒꯤ ꯃꯤꯠ ꯇꯥꯔꯛꯄꯒꯤꯁꯤꯒ ꯑꯩꯈꯣꯏꯒꯤ ꯆꯤꯡꯒꯤ ꯀꯥꯡꯈꯠꯄ ꯖꯒꯥꯁꯤꯒꯗ ꯈꯤꯇꯪꯗꯤ ꯌꯦꯡꯕ ꯅꯨꯡꯉꯥꯏꯖꯗ꯭ꯔꯤ
ꯑꯌꯥꯝꯕꯗꯤ ꯍꯩꯖꯔꯦ ꯑꯗꯨꯕꯨ ꯑꯩꯁꯤ ꯊꯕꯛ ꯑꯃ ꯇꯧꯕ ꯃꯇꯝꯗ ꯈꯤꯇꯪ ꯄꯦꯜꯂꯛꯇ꯭ꯔꯒꯗꯤ ꯑꯩꯁꯦ ꯂꯣꯏꯁꯤꯟꯗꯕꯤꯗꯒ ꯇꯧꯊꯣꯛꯄ ꯑꯗꯨꯒꯨꯝꯕ ꯃꯤꯑꯣꯏ ꯑꯃꯅꯤ ꯑꯩꯒꯤ ꯇꯁꯦꯡꯅ ꯑꯗꯨꯅ ꯂꯥꯏ ꯌꯦꯛꯄꯁꯤ ꯑꯩ ꯍꯧꯖꯤꯛꯁꯨ ꯑꯩꯒꯤ ꯂꯥꯏ ꯌꯦꯛꯄꯒꯤ ꯄ ꯅꯦꯁꯅꯦꯜ ꯒꯥꯁꯤ ꯏꯀꯨꯏ ꯀꯨꯏꯗ꯭ꯔꯤ ꯂꯩꯔꯨꯕꯅꯤ ꯍꯞꯇꯃꯉꯥꯒꯤ ꯃꯃꯥꯡꯗ ꯑꯩ ꯄꯦꯟꯁꯤꯜ ꯃꯉꯥ ꯇꯔꯨꯛ ꯂꯩꯖꯩ ꯑꯩꯒꯤ ꯑꯗꯨꯝ ꯍꯧꯖꯤꯛꯀꯤꯗꯤ ꯗ꯭ꯔꯣꯌꯤꯡ ꯄꯦꯄꯔꯁꯤꯗꯒꯤ ꯊꯥꯖꯗ꯭ꯔꯤ ꯑꯩ ꯐꯣꯔ ꯁꯥꯏꯁꯇ ꯁꯨꯝ ꯌꯦꯛꯆꯔꯤ ꯑꯗꯨꯝ ꯏꯆꯝ ꯆꯝꯅ ꯑꯉꯥꯡ ꯑꯃꯅ ꯌꯦꯛꯄ ꯍꯧꯕꯒꯤ ꯃꯑꯣꯡꯗꯁꯨ ꯍꯩ ꯂꯩ ꯈꯔ ꯌꯦꯛꯄ ꯑꯗꯨꯝ ꯍꯧꯖꯔꯛ ꯑꯗꯩ ꯈꯨꯠꯇꯨ ꯂꯥꯡꯅꯕꯅ
ꯑꯗꯨꯒ ꯁꯥꯃꯨꯒꯨꯝꯕ ꯀꯩꯒꯨꯝꯕ ꯁꯤꯒꯨꯝꯕꯁꯤꯗꯤ ꯃꯔꯨꯞ ꯑꯩꯗꯤ ꯑꯗꯨꯝ ꯌꯦꯛꯄꯗꯤ ꯌꯥꯝ ꯂꯥꯏꯅ ꯑꯗꯨꯝ ꯑꯣꯏꯔꯤ
ꯁꯤꯅꯤ ꯃꯔꯨꯞ ꯑꯩꯒꯤ ꯋꯥꯔꯤꯁꯤ
ꯎ ꯑ ꯀꯩꯁꯨ ꯀꯥꯏꯗꯦ ꯍꫭꯏ ꯃꯔꯞ ꯑꯩꯅ ꯍꯥꯏꯗꯤ ꯍꯥꯟꯅ ꯁꯤꯒꯤ ꯐꯤꯕꯝꯁꯤꯗ ꯃꯔꯨꯨꯞꯇꯒꯤ ꯈꯤꯇꯪ ꯁꯪ ꯈꯨꯃꯥꯡ ꯆꯥꯎꯁꯟꯕ ꯍꯥꯏꯕꯗꯨ ꯑꯣꯏꯌꯦ ꯏꯁꯥꯅ ꯍꯩꯅꯖꯔꯛꯄꯁꯨ ꯑꯣꯏꯕꯅꯤꯅ ꯃꯔꯨꯞꯛꯇ ꯈꯤꯇꯪ ꯁꯤꯒꯤ ꯃꯔꯝꯗ ꯈꯤꯇꯪ ꯊꯝꯖꯒꯦ ꯃꯔꯨꯞꯇꯤ ꯍꯧꯔꯛꯄꯗꯁꯨꯉꯥꯏ ꯅꯤꯅ ꯈꯤꯇꯪ ꯊꯝꯖꯒꯦ ꯃꯔꯞꯅ ꯂꯥꯏ ꯌꯦꯛꯄ ꯑꯁꯤ ꯈꯨꯠꯇ ꯍꯩꯅꯕꯤꯅꯕꯒꯤꯗꯃꯛꯇ ꯑꯩꯈꯣꯏꯒꯤ ꯇꯧꯕ ꯌꯥꯕ ꯊꯕꯛꯁꯤꯡꯗꯨꯅꯤ ꯑꯩꯈꯣꯏꯒꯤ ꯑ ꯁꯤ ꯑꯍꯥꯡꯕꯗ ꯇꯧꯕ ꯇꯥꯔꯒꯗꯤ ꯌꯥꯝ ꯃꯥꯡꯒꯅꯤ ꯍꯧꯔꯛꯄꯅꯤꯅ ꯃ ꯃꯥꯡꯚꯥꯏ ꯄ ꯀꯩ ꯉꯨꯝꯃꯃ ꯃꯥꯡꯗ꯭ꯔꯒꯗꯤ ꯑꯩꯈꯣꯏꯅ ꯄꯥꯡꯃꯤꯕ ꯄꯣꯠꯇꯨ ꯌꯧꯗꯦ ꯍꯥꯏꯇꯥꯔꯦ ꯑꯗꯨꯕꯨ ꯁꯤ ꯄꯣꯠꯁꯤꯗꯤ ꯃꯥꯡꯍꯟꯗꯕꯗꯤ ꯌꯧꯕ ꯉꯝꯅꯕ ꯄꯣꯠꯇꯨꯅꯤꯀꯣ ꯂꯥꯛꯆꯔꯤꯕꯁꯦ ꯈꯕꯔꯒꯨꯝꯕ ꯃꯃꯥꯡ ꯆꯍꯤꯒꯤ ꯑꯣꯏꯒꯗꯅꯥ ꯃꯃꯥꯡ ꯊꯥꯗ ꯈꯕꯔꯒꯨꯝꯕ ꯑꯃ ꯂꯧꯕꯤꯕ ꯀꫭꯟ ꯁꯥꯕ ꯏꯆꯦ ꯏꯆꯅꯤ ꯍꯥꯏꯗꯤ ꯏꯃꯥ ꯏꯕꯦꯜꯗꯒꯤ ꯑꫭꯏꯌꯁꯨ ꯂꯧꯕꯤꯔꯗ ꯉꯥꯏꯍꯥꯛ ꯂꯧꯔꯒ ꯑꯩꯈꯣꯏꯒꯤ ꯔꯥꯎꯟꯒꯨꯝꯕ ꯀꯣꯏꯕ ꯁꯥꯟꯅꯕꯤꯕ ꯈꯨꯠꯇꯣ ꯅꯧꯅꯕꯒꯤꯗꯃꯛꯇꯅꯤ ꯑꯗꯨꯒ ꯂꯥꯏꯟꯒꯨꯝꯕ ꯆꯨꯝꯅ ꯆꯤꯡꯕ ꯁꯥꯟꯅꯕꯤꯕ ꯂꯥꯏꯟ ꯍꯥꯏꯕ ꯑꯗꯨꯗꯨꯒ ꯆꯨꯝꯅ ꯆꯤꯡꯕ ꯈꯛꯇꯪ ꯅꯠꯇꯅ ꯑꯩꯈꯣꯏꯒꯤ ꯈꯕꯔꯗꯨꯇ ꯌꯥꯎꯔꯤꯕ ꯃꯌꯦꯛꯇꯣ ꯑꯃꯠꯇ ꯊꯦꯡꯅꯗꯕꯤꯗ ꯆꯨꯝꯅꯗꯤ ꯅꯠꯇꯕꯤꯗ ꯈꯕꯔꯗꯨꯗ ꯌꯥꯎꯔꯤꯕ ꯃꯌ‌ꯦꯛꯇꫭ ꯑꯩꯈꯣꯏꯅ ꯌꯥꯝ ꯄ ꯑꯣꯏꯅ ꯌꯥꯝꯅ ꯑꯩꯈꯣꯏꯒꯤ ꯈꯨꯠꯁꯤ ꯌꯥꯝꯅ ꯊꫭꯠꯅ ꯌꯦꯄꯤꯕ ꯍꯥꯏꯇꯥꯔꯦ ꯅꯝꯃꯒ ꯌ‌ꯦꯛꯄ ꯅꯠꯇꯕ ꯑꯗꯨꯗ ꯂꯥꯏꯗꯨꯗ ꯁꯨꯝ ꯆꯠꯄꯤꯕ ꯍꯥꯏꯗꯤ ꯂꯩꯔꯤꯕ ꯃꯌꯦꯛꯁꯤꯡꯗꯨ ꯈꯤꯇꯪ ꯁꯦꯡꯍꯟꯗꯕꯤꯗ ꯁꯨꯝ ꯌꯦꯡꯉꯤ ꯁꯥꯟꯅꯕ ꯑꯃꯒꯤ ꯃꯈꯟꯗ ꯑꯣꯏꯅ ꯌ‌ꯦꯛꯊꯣꯛꯄꯤꯔꯒ ꯆꯠꯄꯤꯕ ꯑꯗꯨꯒ ꯔꯥꯎꯟ ꯌꯥꯝ ꯇꯣꯏꯅ ꯀꯣꯏꯕꯤꯕ ꯃꯁꯤꯅ ꯌꯥꯝ ꯊꯤꯅ ꯍꯥꯏꯗꯤ ꯍꯧꯔꯛꯄꯗ ꯌꯥꯝ ꯊꯤꯅ ꯀꯥꯟꯅꯕꯅꯦ ꯁꯤꯒꯤ ꯄꯣꯠꯁꯦ ꯑꯩꯅ ꯁꯨꯡꯍꯩ ꯍꯩꯇ꯭ꯔꯤꯉꯩꯗ ꯑꯩꯒꯤ ꯑꯣꯖꯥ ꯑꯃꯅ ꯑꯖꯥꯗꫭ ꯃꯁꯛ ꯃꯇꯧꯁꯨ ꯌꯥꯝ ꯐꯖꯩ ꯑꯩꯅꯁꯨ ꯌꯥꯝ ꯉꯥꯎꯖꯥꯒꯤꯕꯅꯤ ꯃꯇꯝꯗꯨꯗ ꯄꯣꯛꯑꯒ ꯑꯗꯨꯒ ꯑꯗꯨꯒꯤ ꯑꯣꯖꯥꯗꯨꯅ ꯇꯥꯛꯄꯤꯔꯝꯝꯕꯅꯦ ꯑꯗꯨꯗꯒꯤ ꯑꯩꯁꯦ ꯂꯥꯏ ꯌꯦꯛꯄ ꯍꯩꯈꯤꯕꯅꯦꯅ ꯊꯝꯖꯒ‌ꯦ ꯑꯥ ꯃꯔꯨꯞ ꯑꯥ ꯁꯨꯃꯥꯏꯅ ꯑꯗꯨꯝ ꯇꯧꯕꯤꯌꯨ ꯑꯗꫭꯗ ꯃꯔꯨꯞ ꯋꯥꯔꯤꯁꯨ ꯀꯩꯅꯣꯅꯤ ꯃꯊꯪꯗ ꯑꯃꯨꯛ ꯁꯥꯟꯅꯔꯁꯤ ꯁꯤ ꯃꯈꯥꯗ ꯇꯥꯛꯁꯤ ꯑꯗꯣ ꯁꯤꯒꯤꯒꯤ ꯑꯣꯏꯅꯗꯤ ꯃꯇꯥꯡ ꯑꯁꯤꯗ ꯂꯣꯏꯁꯤꯜꯂꯁꯤ ꯃꯔꯨꯞ ꯑꯥ ꯗꯥꯉ ꯄꯗꯥ
ꯑꯥ ꯐꯅꯤ ꯐꯅꯤ ꯃꯔꯨꯞ ꯌꯥꯝ ꯊꯨꯅ ꯊꯝꯕꯤꯍꯧꯔꫭ
ꯁꯌꫭꯟꯅꯔꯥ